ꯅꯝꯕꯔꯁꯤꯗꯤ ꯅꯥꯄꯨꯒꯤ ꯅꯝꯕꯔꯅꯤꯀꯣ ꯁꯦ ꯑꯣ ꯅꯪꯒꯤ ꯅꯝꯕꯔ ꯑꯃꯗꯨꯗꯤ ꯇꯧꯕ ꯌꯥꯗ꯭ꯔꯦ ꯅꯠꯇ꯭ꯔꯥ
ꯅꯪꯒꯤ ꯅꯝꯕꯔꯗ ꯇꯧꯕꯗꯤ ꯌꯥꯗ꯭ꯔꯦ ꯅꯪꯒꯤ ꯅꯝꯕꯔꯗ ꯇꯧꯕ ꯌꯥꯗ꯭ꯔꯦ
ꯑꯩ ꯐꯣꯟꯁꯦ ꯆꯥꯔꯖ ꯌꯥꯎꯗ꯭ꯔꯦꯕ ꯃꯦꯟꯃꯟꯗꯅ ꯑꯩꯅ ꯕꯦꯇ꯭ꯔꯤꯁꯦ ꯑꯝꯇꯗꯤ ꯈꯥꯡꯉꯝꯗ꯭ꯔꯦ ꯁꯦꯝꯁꯪꯁꯦ ꯈ꯭ꯋꯥꯏꯗꯒꯤ ꯕꯦꯛꯇꯤ ꯈꯥꯡꯕ ꯍꯥꯏꯔꯤꯅꯤ ꯑꯁꯀꯅꯥ ꯈꯨꯨꯅꯥꯏ ꯈꯨ ꯃꯅꯦ
ꯅꯍꯥꯟꯅꯦ ꯏꯕꯥꯏꯅ ꯕꯖꯥꯔꯗ ꯈꯣꯡꯎ ꯍꯪꯕꯗ ꯈꯣꯡꯉꯨ ꯃꯐꯦꯠ ꯕꯦꯠ ꯂꯥꯎꯕꯤꯦ ꯑꯃꯨꯕ ꯑꯃ ꯌꯥꯎꯍꯧꯕꯗꯣ
ꯑꯥ
ꯑꯗꯨ ꯂꯨꯄꯥ ꯀꯌꯥ ꯍꯥꯏꯔꯛꯄꯅꯣ ꯔꯗꯩ ꯇꯥꯗꯕꯅꯠꯇ
ꯆꯥꯝꯃꯔꯤꯅꯦ ꯍꯥꯏꯕꯗꯨꯥ ꯑꯣꯕꯦꯕꯦ ꯂꯥꯎꯕ ꯑꯩꯁꯦ ꯅꯪ ꯃꯈꯣꯡ ꯀꯔꯥꯡ ꯊꯤꯟꯖꯤꯟꯕꯤꯗꯔꯣ ꯀꯔꯥꯡ
ꯍꯣꯏ ꯀꯥꯔꯥ ꯊꯖꯃꯤ ꯑꯗꯨꯗ ꯑꯩꯅ ꯁꯤꯗꯤ ꯅꯨꯡꯉꯥꯏꯅꯤꯅꯦ ꯚꯦꯠꯅꯤ ꯑꯗꯨꯗꯣ ꯂꯨꯄꯥ ꯀꯌꯥꯗꯒꯤꯩ ꯇꯥꯗꯕꯅꯣꯕ ꯉꯍꯥꯟꯅ ꯍꯥꯏꯔꯛꯄꯗꯣ
ꯑꯗꯨ ꯑꯗꯨꯗꯤ ꯂꯨꯄꯥ ꯆꯥꯝꯃꯔꯤ ꯌꯥꯡꯈꯩ ꯍꯥꯏꯕ꯭ꯔꯥ ꯆꯥꯝꯃꯉꯥ ꯍꯥꯏꯕ꯭ꯔꯥ
ꯎꯝ ꯊꯧꯕꯥꯜꯗꯅꯦ ꯂꯨꯄꯥ ꯊꯕꯥꯟꯗ ꯂꯨꯄꯥ ꯆꯥꯝꯃꯔꯤ ꯌꯥꯡꯈꯩ ꯑꯗꯨ ꯑꯗꯨꯒꯤ ꯆꯥꯡꯗꯣ ꯂꯧꯕ ꯌꯥꯍꯧꯋꯦꯕ
ꯑꯗꯨꯅꯩꯅ ꯑꯩꯁꯦ ꯑꯗꯨꯃꯥꯏꯅ ꯑꯣꯏꯕ꯭ꯔꯥ ꯅꯠꯇ꯭ꯔꯒꯅ ꯑꯣꯟꯅ ꯇꯅꯔꯕ ꯈꯪꯗꯦ ꯇꯥꯇ꯭ꯔꯦꯠ ꯍꯥꯏꯕ꯭ꯔꯥ ꯆꯥꯇ꯭ꯔꯨꯛ ꯍꯥꯏꯕ꯭ꯔꯥ
ꯈꯔꯗꯤ ꯌꯥꯝꯅ ꯍꯥꯏꯕ ꯑꯃ ꯇꯧꯅꯦ
ꯈꯗꯤ ꯌꯥꯝ ꯍꯥꯏꯈꯤꯕꯗꯏ ꯑꯗꯨꯒꯤ ꯈꯣꯡꯎꯪꯇꯣ ꯏꯃꯥꯟ ꯑꯩꯈꯣꯏꯁꯨ ꯏꯃꯥꯟꯅꯕꯤꯅ ꯅꯍꯥꯟ ꯇꯣꯡꯉ ꯂꯛꯏ ꯁꯤꯗ
ꯎꯝ ꯎꯝ ꯐꯖꯩꯕ ꯑꯗꯨ ꯇꯣꯡꯕꯗ
ꯑꯥ ꯃꯌꯦꯛꯒꯤ ꯄꯥꯥꯛꯇꯛ ꯇꯧꯔꯒꯀꯣ
ꯑꯩꯅ ꯉꯍꯥ ꯈꯣꯡꯎꯞ ꯑꯃꯈꯛ ꯂꯩꯔꯑꯦ ꯑꯃꯨꯕ ꯑꯃ ꯌꯨ ꯌꯧꯔꯀꯥꯟꯗ ꯄꯨꯔꯥ ꯈꯣꯡꯎꯞꯁꯦ ꯑꯔꯤꯕ ꯑꯣꯏꯔꯝꯗꯣꯏꯅꯤ ꯑ ꯑꯗꯤ ꯌꯨꯝ ꯖꯒꯥ ꯁꯤꯗꯤ ꯊꯥꯏꯅꯒꯤ ꯂꯤꯕ ꯈꯣꯡꯎꯞ ꯑꯩꯈꯣꯏ ꯃꯣꯊꯤꯅꯁꯨ ꯑꯩꯈꯣꯏ ꯕ ꯑꯗꯨꯒ ꯑꯩꯈꯣꯏ ꯍꯦꯛꯇ ꯃꯈꯣꯏ ꯍꯧꯖꯤꯛ ꯁꯣꯞꯄꯤꯡ ꯆꯠꯂꯦꯕꯀꯣ ꯊꯧꯕꯥꯜꯗ ꯉꯍꯥꯟꯁꯦ ꯃꯤꯁꯥꯜꯗ ꯕꯇꯥꯜꯗꯩ ꯂꯩꯔꯛꯀꯗꯣꯏꯅꯦ ꯕꯤꯁꯥꯜꯂꯒ ꯆꯪꯉꯦ ꯑꯩꯈꯣꯏ ꯊꯧꯕꯥꯜꯗ ꯕꯤꯚꯤꯁꯥꯜ ꯑꯃ ꯂꯩꯔꯦꯕ ꯏꯁꯥꯟꯅꯗ ꯌꯥꯍꯧꯕꯁꯤꯡꯁꯦ ꯌꯥꯝ ꯄꯥꯗ꯭ꯔꯦꯅ ꯑꯃꯨꯛ ꯕꯖꯥꯗꯨꯛ ꯆꯪꯉꯦ ꯕꯖꯥꯔꯗꯩ ꯑꯩꯈꯣꯏ ꯊꯣꯏꯕꯤꯅꯦ ꯑꯩꯈꯣꯏ ꯃꯔꯤꯖꯂꯦ ꯑꯩꯈꯣꯏ ꯃꯔꯤꯁꯦ ꯈꯣꯡꯎꯞ ꯑꯃꯃꯝ ꯂꯣꯏ ꯂꯦꯦꯛꯀꯗꯣꯏꯅꯤꯀꯣ ꯊꯧꯕꯥꯜ ꯖꯥꯁꯤꯗꯒꯤ ꯂꯩꯔꯛꯄꯨꯏꯗ ꯑꯩꯒꯤ ꯈꯣꯡꯎꯞꯁꯦ ꯑꯩꯅ ꯑꯗꯨꯒꯨꯝꯕ ꯑꯃꯨꯕ ꯈꯨꯅꯤꯡꯁꯦ ꯈꯔ ꯋꯥꯡꯇꯛ ꯇꯧꯕ ꯑꯃ ꯂꯧꯔꯛꯑꯦꯕꯀꯣ ꯂꯨ ꯆꯥꯝꯃꯔꯤꯁꯤꯗ ꯉꯥꯏꯍꯥꯛꯇꯪꯗꯨꯗꯗꯤ ꯕꯖꯥꯔꯅꯨꯡꯗꯨꯗꯗꯤ ꯊꯤꯡꯇꯔꯒ ꯊꯣꯛꯀ ꯆꯣꯡꯕꯗ ꯁꯨꯝ ꯑꯗꯨꯝ ꯐꯅꯦꯛꯀꯁꯤ ꯎꯝ ꯐꯅꯦꯛꯀꯁꯤ ꯁꯤ ꯑꯩ ꯑꯗꯨꯝ ꯃꯧꯒꯤ ꯈꯨꯗꯤꯟꯥꯡꯇꯛꯀ ꯇꯧꯕꯔꯒ ꯑꯗꯨꯝ ꯐꯖꯗꯧꯕ ꯃꯥꯟꯗꯅ ꯤꯌꯥꯔꯤꯁꯦ ꯊꯦꯡꯕ ꯊꯦꯡꯖꯤꯜꯂꯛꯄꯅꯦ ꯑꯃꯃꯝ ꯂꯩꯅꯔꯁꯤꯦ ꯎꯝ ꯑꯃꯃꯝ ꯂꯩꯅꯔꯁꯤ ꯁꯦꯅꯇꯧ ꯂꯩꯅꯔꯦ ꯑꯩꯁꯨꯦ ꯑꯗꯨ ꯂꯩꯔꯦ ꯑꯩꯈꯣꯏ ꯕꯁꯨ ꯂꯩꯔꯤꯦ ꯇ ꯑꯩꯈꯣꯏ ꯃꯔꯤꯁꯦ ꯂꯣꯏ ꯈꯣꯡꯎꯞ ꯑꯃꯝ ꯂꯩꯔꯦ ꯑꯗꯩꯗꯤ ꯌꯨꯝ ꯌꯧꯔꯀꯥꯟꯗ ꯈꯣꯡꯎꯨ ꯆꯃꯨꯇꯤꯁꯤ ꯐꯖꯕ꯭ꯔꯥ ꯐꯖꯕ ꯂꯥꯡꯕꯦ ꯑꯦꯁ ꯁꯦꯇꯣꯟꯗꯣ ꯅꯪ ꯈꯣꯡꯁꯤꯗꯤ ꯊꯥꯏꯅ ꯈꯣꯡꯎꯞ ꯅꯠꯇ꯭ꯔꯥꯌꯦꯦ ꯑꯩꯅ ꯍꯩ ꯐꯖꯩꯅ ꯂꯩꯔꯛꯏꯅꯤ ꯍꯥꯏꯔꯦ ꯑꯗꯨ ꯌꯨꯝ ꯌꯧꯔꯀꯥꯟꯗ ꯍꯣꯏ ꯃꯣꯊꯤꯅ ꯍꯥꯏꯕ ꯊꯥꯏꯅ ꯈꯣꯡꯎꯎ ꯅꯠꯇ꯭ꯔꯌꯦ ꯌꯨꯝ ꯌꯧꯔꯀꯥꯟꯗ ꯑꯩꯁꯦ ꯇꯣꯡꯉꯒ ꯌꯦꯡꯗꯦ ꯑꯗꯨꯨꯝ ꯊꯥꯅꯤꯒꯤ ꯑꯔꯤꯕ ꯈꯣꯡ ꯀꯥꯏꯁꯦ ꯑꯩꯈꯣꯏ ꯑꯍꯟ ꯃꯥꯟꯃꯤꯗ ꯇꯧ ꯇꯥꯎꯁꯟ ꯂꯥꯕꯅꯤ ꯑꯗꯨ ꯂ ꯂ ꯂ ꯁꯒꯨꯝꯅ ꯁꯟꯕꯨ ꯇꯥꯟꯟꯖꯜꯂꯦꯅ ꯈꯣꯡꯇꯣ ꯑꯔꯤꯕ ꯑꯣꯏꯂꯦ ꯃꯤꯨꯝꯅꯦ
ꯆꯥ ꯊꯕꯗꯨ
ꯆꯥꯗꯕꯗꯣ ꯃꯤꯅ ꯂꯩꯕꯤꯔꯛꯄꯅ ꯈꯔ ꯖꯨꯠ ꯆꯥꯕ ꯏꯁꯥꯅ ꯈꯪꯕ ꯨꯠ ꯆꯦꯀ ꯆꯥꯗꯕ
ꯑꯁ ꯑꯩꯗꯤꯗꯤꯍꯥꯟꯅꯤ
ꯑꯗꯨꯒꯅꯦ ꯅꯪꯒꯤ ꯑꯃ ꯅꯣꯏ ꯊꯣꯏꯅ ꯂꯩꯔꯑꯦ ꯍꯥꯏꯕꯗꯣ ꯅꯣꯏ ꯃꯥ ꯇꯣꯡꯉꯦ ꯍꯥꯏꯕ꯭ꯔꯥ ꯀꯩꯅꯣ ꯂꯨꯄꯥ ꯆꯥꯝꯔꯤ ꯀꯌꯥꯅꯣ ꯍꯥꯏꯗꯥꯏꯅꯦ
ꯂꯤꯁꯤꯡ
ꯑꯗꯨ ꯂꯨꯄꯥ ꯑꯗꯨ ꯂꯨꯄꯥ ꯆꯥꯃꯔꯤꯗ ꯎꯝ ꯆꯥꯝꯔꯤꯗꯨ ꯂꯧ ꯌꯥꯍꯧꯋꯦ ꯑꯗꯨꯏꯗꯣ ꯑꯗꯨ ꯆꯞ ꯃꯥꯟꯅꯕ ꯌꯥꯍꯧꯋꯦꯕ ꯍꯣꯏ ꯑꯗꯨ ꯆꯥꯝꯔꯤꯗ ꯂꯧꯕ ꯌꯥꯍꯧꯋꯤ ꯃꯣꯏ ꯑꯗꯨꯝ ꯍꯥꯏꯔꯞ ꯃꯥꯟꯅꯕꯖꯥꯥꯏꯟꯗ ꯌꯣꯜꯂꯤꯁꯦ ꯃꯣꯏꯁꯨ ꯔꯦꯠ ꯑꯝꯇ ꯑꯗꯨꯝ ꯌꯣꯟꯕꯖꯅꯦꯕ ꯎꯝ
ꯑꯣ
ꯎꯝ ꯎꯝ ꯎꯝ
ꯇꯄ
ꯎꯝ
ꯑꯥ
ꯇꯧ ꯇꯧ
ꯎꯝ
ꯀꯩ ꯍꯥꯏꯅꯤ ꯑꯇꯣꯞꯄ ꯗꯨꯀꯥꯟꯗ ꯀꯩꯅꯣꯝ ꯑꯗꯨ ꯂꯩꯗꯤ
ꯎ
ꯅꯨꯡ ꯑꯗꯨꯝꯗ ꯃꯅꯤꯁꯤ ꯑ ꯆ ꯑꯗꯨꯒ ꯑꯩꯅ ꯀꯣꯂꯦꯖ ꯀ ꯌꯨꯅꯤꯐꯣꯔꯝꯗꯨꯒ ꯁꯦꯠꯆꯜꯂ ꯌꯦꯡꯉꯀꯥꯟꯗ ꯑꯣꯇꯣꯞ ꯆꯥꯟꯅꯗ꯭ꯔꯕ ꯑꯩꯁꯦ ꯀꯞꯅꯤꯡ ꯃ
ꯑ ꯑꯥ
ꯈꯉꯈꯅ ꯀꯔꯤꯅꯣ ꯅꯪꯒꯤ ꯈꯣꯡꯎꯁꯤꯕꯨ ꯃ ꯊꯣꯡꯖꯕꯨ ꯏꯇꯔ ꯄꯁ ꯆ ꯃꯅꯤꯡꯅ ꯃꯔꯣ ꯑꯃ ꯆꯥꯡꯗꯣꯛꯄꯅꯦ ꯃꯄꯥꯟ ꯃꯇꯣꯟꯅ ꯃꯔꯣꯛ ꯑꯃ ꯁꯥꯡꯕꯅꯦ ꯀꯔꯤꯅꯣ ꯅꯪ ꯁꯤ ꯅꯠꯇ ꯂꯩꯇ꯭ꯔꯕ ꯀꯃꯥꯏꯗ ꯇꯧꯈ꯭ꯔꯛꯑꯦ ꯑꯗꯩꯗꯤ ꯑꯩꯅ ꯈꯔꯒ ꯄꯥꯝꯗꯕꯅ ꯂꯩ ꯂꯥꯛꯄꯒꯣ ꯀꯣꯏꯗꯧꯁꯦ
ꯍ ꯍꯣꯏ
ꯑꯗꯩꯗꯤ ꯑꯩꯅ ꯀꯅꯥ ꯀꯅꯥ ꯂꯧꯅꯤꯡꯉꯤ ꯍꯥꯏꯅ ꯍꯧꯖꯤꯦꯇ ꯂꯦꯝ ꯅꯨꯄꯤꯁꯤꯦꯇ ꯄꯥꯝꯗꯦ ꯍꯦꯛꯇ ꯇꯨꯡꯖꯅꯤꯡꯗ꯭ꯔ ꯃꯥꯗ ꯃꯉ ꯃꯅꯦ ꯇꯣꯡꯗ ꯀꯦ
ꯁꯦꯡꯕ ꯀꯖꯠꯁꯦ ꯆꯥꯗꯦ ꯍꯥꯏꯕ ꯈꯟꯕꯁꯦ
ꯑꯗꯩꯗꯤ ꯄꯥꯟꯗꯦ ꯄꯥꯟꯗꯦꯅꯦ ꯂꯩꯔꯦ ꯑꯁ ꯑꯩꯗꯤ ꯀꯃꯥꯏꯅ ꯇꯧꯅꯤ ꯑꯩ ꯁꯤ ꯃꯈꯣꯡꯁꯦ ꯆꯠꯄ ꯁꯨꯡ ꯉꯝꯃꯔꯣꯏ ꯑꯩ ꯌꯥꯝ ꯇꯦ ꯇꯜꯂ ꯆꯥꯟꯅꯗ꯭ꯔꯦꯕ ꯐꯊꯤ ꯆꯥꯟꯅꯗ꯭ꯔꯦꯕ ꯅꯦ ꯅꯣꯡꯉꯥꯜꯂꯒꯅꯦ ꯇꯥꯡꯂꯛꯏ ꯂꯩꯔꯒ ꯑꯃ ꯕ꯭ꯔꯥꯎꯁꯨꯝ ꯂꯩ ꯅꯄꯗ
ꯎꯝ
ꯅꯪꯉꯣꯟ ꯊꯥꯒꯤꯈꯤꯕꯅꯦꯕ ꯑꯗꯩꯗꯤ ꯀꯩꯅꯣ ꯇꯧꯔꯒ ꯑꯗꯨꯒꯤ ꯅꯨꯃꯤꯠꯇꯨ ꯅꯣꯡꯉꯥꯜꯂꯒ ꯑꯩꯁꯦ ꯀꯩꯅꯣꯗ ꯆꯠꯂꯤꯗꯅ ꯂꯥꯏ ꯈꯣꯏꯔꯝꯕ ꯑꯁꯤꯒꯤꯛꯀꯤ ꯍꯤꯌꯥꯡꯊꯥꯡꯗ ꯑꯗꯨ ꯅꯨꯃꯤꯠꯇꯨꯗ ꯑꯩ ꯃꯁꯤ ꯈꯨꯂꯥꯡꯒꯗꯨ ꯀꯧꯒꯦꯗꯅ ꯇꯧꯔꯒ ꯈꯨꯂꯥꯡꯒꯥꯡ ꯀꯧꯕꯗꯨꯗ ꯉꯁꯥꯏꯒꯤ ꯐꯅꯦꯛ ꯑꯉꯧꯕ ꯍꯥꯏꯒꯗ꯭ꯔꯥꯐ꯭ꯏꯠ ꯃꯆꯨ ꯍꯥꯏꯒꯗ꯭ꯔꯥ ꯁꯦꯠꯂꯒ ꯂꯥꯏꯒꯤꯗ꯭ꯔꯦ ꯁꯦꯠꯂꯒ ꯆꯠꯄꯗꯦ ꯑꯗꯨꯗꯗꯤ ꯊꯤꯅꯇ ꯐꯖꯔꯕ ꯋꯥꯅꯤꯗ
ꯑꯣꯁ ꯑꯉꯥꯡꯕꯗꯨꯒ ꯆꯥꯟꯅꯗꯕꯅꯤꯅꯦ
ꯑꯉꯥꯡꯗꯨꯗꯨꯒꯗꯤ ꯂꯣꯏꯔꯦ ꯏꯕꯦꯝꯃ ꯀꯟꯇ꯭ꯔꯥꯁꯦ ꯑꯗꯩꯗꯤ ꯑꯩ ꯁꯤꯗꯤ ꯃꯈꯣꯡꯁꯤꯒꯗꯤ ꯐꯅꯦꯛꯁꯤꯦ ꯁꯨꯃꯥꯏꯅ ꯑꯃꯨꯕꯁꯤꯗꯤ ꯁꯨꯃꯥꯏꯅ ꯑꯉꯧꯕ ꯑꯔꯥꯡꯀ ꯐꯅꯦꯛ ꯁꯦꯠꯄꯗꯗꯤ ꯀ꯭ꯋꯥꯇꯤ ꯐꯖꯅꯗꯩꯗ ꯑꯩꯈꯣꯏ ꯃꯥꯁꯦ ꯑꯩꯅ ꯇꯣꯡꯕꯗꯨꯗ ꯎꯕꯗꯨꯗ ꯐꯖꯅ ꯎꯔꯕꯖꯥꯏꯗꯅ ꯐꯖꯅ ꯎꯕꯗꯨꯗ ꯅꯪ ꯅꯍꯥꯟꯒꯤ ꯈꯣꯡꯉꯇꯨꯔꯅꯤ ꯑꯗꯨꯕꯨ ꯍꯡ ꯍꯥꯏꯅ ꯃꯥꯔꯅꯤ
ꯑꯗꯨꯗꯤ ꯑꯩꯈꯣꯏꯅꯦ ꯑꯗꯨꯗꯤ ꯑꯩꯈꯣꯏ ꯈꯣꯡꯎꯞ ꯐꯤꯔꯣꯜ ꯗꯦꯁ ꯍꯥꯏꯁꯦ ꯃꯥꯏ ꯃꯥꯏ ꯒꯤ ꯆꯥꯅꯕ ꯆꯥꯅꯕꯗꯣ ꯁꯦꯠꯄꯤꯔꯗꯤ ꯑꯗꯨꯝ ꯐꯖ ꯄꯣꯠꯅꯤꯅꯦ ꯑꯩꯈꯣꯏꯅ ꯖꯨꯠ ꯆꯥꯗꯅ ꯃꯊꯣꯡ ꯆꯥꯗꯅ ꯍꯥꯏꯗꯤ ꯆꯥꯟꯅꯗꯕ ꯄꯣꯠ ꯁꯤꯆꯕꯗ ꯎꯝ
ꯐꯖꯗꯕ ꯋꯥꯅꯦꯕ ꯐꯅꯦꯛꯀꯩꯦꯛ ꯁꯦꯠꯀꯗꯕ ꯈꯣꯡꯎꯞꯇꯨꯅ ꯈꯣꯡꯒ꯭ꯔꯥꯎꯒ ꯍꯦꯛ ꯁꯦꯠꯂ ꯆꯠꯂꯗꯤ ꯐꯖꯔꯤꯁꯦ ꯍꯥ ꯐꯅ ꯈꯣꯡꯒ꯭ꯔꯥꯎꯒ ꯄꯥꯕꯗ ꯐꯖꯕ ꯈꯣꯡꯇꯅ ꯐꯅꯦꯛꯀ ꯍꯦꯛ ꯁꯦꯠꯂ ꯆꯠꯂꯗꯤ ꯃꯑꯣꯡ ꯇꯥꯗꯕ ꯑꯗꯩ ꯃꯆꯨꯒ ꯈꯣꯡꯎꯞꯀ ꯑꯁꯤꯗꯤ ꯌꯥꯝꯅ ꯃꯔꯨ ꯑꯣꯏ ꯑꯩꯁꯦ ꯑꯩꯅ ꯄꯥꯝꯃꯦ ꯁꯤꯗꯁꯨ ꯑ ꯐꯔꯤ ꯑꯉꯥꯡꯗꯨꯒ ꯑꯃꯨꯗꯨꯒ ꯆꯠꯄꯗ ꯄꯨꯣꯔꯥ ꯂꯥꯎꯏꯥꯎ ꯍꯣ ꯃꯥꯟꯈ꯭ꯔꯕ ꯑꯩꯗꯤ ꯀꯞꯅꯤꯡꯉꯦꯕ ꯄꯩꯁꯥ ꯍꯅꯁꯨ ꯌꯥꯝ ꯇꯥꯡꯉꯩ ꯂꯩꯔꯒꯅꯁꯦ ꯊꯥꯏ ꯅꯨꯡꯉꯥꯏꯇ꯭ꯔꯦꯕ ꯑꯗꯩ ꯅꯨꯃꯤꯠꯇꯣ ꯅꯣꯡꯉꯥꯗ ꯂꯥꯏꯈ꯭ꯔꯕ ꯑꯩꯈꯣꯏ ꯅꯨꯃꯤꯠꯇꯨꯗ ꯐꯖꯒ ꯎꯕꯗꯨꯗ ꯑꯩꯈꯣꯏ ꯃꯥꯁꯦ ꯍꯪꯉꯦꯕ ꯃꯥꯅ ꯈꯪ ꯍꯪꯉꯦ ꯅꯪ ꯈꯣꯡꯉꯨꯇꯨꯨꯔꯣ ꯁꯤꯕꯨ ꯉꯔꯥꯡꯒꯤꯗꯣ ꯑꯩꯅ ꯃꯥꯅꯤ
ꯎꯝ
ꯐꯅꯕꯨ ꯐꯖꯔꯝꯃꯤꯅꯦ ꯁꯤꯗꯤ ꯑꯌꯨꯛꯁꯤꯗꯗꯤ ꯀꯃꯥꯏꯅ ꯇꯧꯔꯛꯑꯦ ꯑꯗꯩꯗꯤ ꯑꯩꯈꯣꯏ ꯃꯥꯥꯏꯁꯦ ꯑꯥ ꯅꯤꯡꯉꯝꯖꯥꯏꯅꯦ ꯑꯗꯩꯗꯤ ꯃꯥꯁꯦ ꯌꯨꯝ ꯁꯪꯒꯥꯕ ꯆꯠꯄꯗꯣ ꯑꯩꯈꯣꯏ ꯃꯅꯤꯡꯗꯅꯦꯕ ꯈꯣꯏꯟ ꯌꯦꯡꯕꯅꯤ ꯃꯤꯃ ꯁꯪꯒꯥꯏꯑꯕ ꯅꯪ ꯣꯡꯛꯇ ꯌꯥꯗ ꯇꯨꯡ
ꯎꯝ
ꯑꯩ ꯐꯖꯔꯦ ꯃꯣꯡ ꯥꯕꯩ ꯑꯩꯅ ꯈꯜꯂꯛꯑꯣ ꯁꯤꯗꯗꯤ ꯇꯣꯡ ꯌꯥꯔꯦ ꯑꯗꯨꯕꯨ ꯌꯨꯅꯤꯐꯣꯔꯝ ꯁꯦꯠꯄꯗꯗꯤ ꯃꯁꯤꯒꯨꯝꯕ ꯇꯣꯡꯕ ꯌꯥꯔꯔꯣꯏ ꯑꯁ ꯑꯩꯅ ꯈꯪꯈ꯭ꯔꯦꯕ ꯑꯗꯩꯗꯤ ꯑꯃꯨꯛ ꯅꯣꯡꯉꯥꯜꯂꯒ ꯑꯃꯨ ꯅꯤꯅꯤ ꯍꯨꯝꯅꯤ ꯂꯩꯔꯒ ꯑꯩꯈꯣꯏ ꯊꯣꯏꯕꯥꯅꯤ ꯑꯃꯨꯛ ꯕꯖꯥꯔ ꯆꯠꯂꯦꯕ ꯑꯗꯩꯗꯤ ꯕꯖꯥꯔ ꯆꯠꯄꯁꯤꯗ ꯑ ꯑꯩꯈꯣꯏꯒꯤ ꯁꯨꯃꯥꯏꯅ ꯑꯩꯈꯣꯏ ꯊꯥ ꯊꯥꯔ ꯌꯣꯟꯕꯗꯣ ꯈꯪꯉꯤꯗꯅ ꯀꯩꯅꯣꯗꯨ ꯅꯠꯇꯕ ꯒꯂꯤꯗ ꯅꯠꯇꯕꯗꯣ ꯑꯗꯨꯗꯨꯗ ꯑꯩꯗꯤ ꯈꯣꯡ ꯆꯪꯉꯥꯎꯒꯜꯂꯦꯕꯀꯣ ꯑꯗꯨꯗꯨꯅꯅꯦ ꯑꯃꯨꯛ ꯆꯪꯉꯤꯅꯦꯍ ꯈꯣꯡ ꯂꯩꯈꯤꯁꯤꯔꯅꯦꯅ
ꯑꯗꯨꯁꯨ ꯑꯗꯨꯝ ꯐꯖꯕ ꯌꯥꯎꯕꯅꯤꯗ
ꯆꯅꯤ ꯌꯥꯡꯈꯩ ꯄꯤꯕ ꯈꯨꯡꯎꯣꯡꯈꯛ ꯑꯩꯅ ꯂꯧꯔꯛꯑꯦ ꯂꯨꯄꯥ ꯆꯅꯤ ꯅꯤꯐꯨꯗ ꯁꯥꯔꯒ ꯑꯗꯨꯒ ꯃꯆꯥ ꯅꯦꯝꯇꯛ ꯇꯧꯔꯒ ꯃꯆꯥ ꯑꯅꯦꯝꯕ ꯑꯗꯨꯒ ꯃꯇꯣꯟ ꯄꯥꯕꯤ ꯃꯇꯣꯟ ꯄꯥꯕꯤꯁꯦ ꯃꯗꯣꯡ ꯋꯥꯡꯥꯡꯗꯕꯤ ꯍꯥꯏꯇꯥꯔꯦꯅꯦ ꯑꯗꯨ ꯂꯧꯔ ꯂꯥꯛꯑꯦ ꯀꯌꯥꯗꯤ ꯐꯖꯔꯦ ꯑꯩꯅ ꯍꯦꯛ ꯄꯥꯝꯕ ꯑꯣꯏꯔ ꯂꯨꯄꯥ ꯆꯅꯤꯌꯥꯡꯈꯩꯗꯨ ꯏꯀꯣꯏ ꯈꯣꯏꯗꯥꯖꯕ ꯍꯥꯏꯇꯥꯔꯦꯅꯦ ꯑꯗꯒꯤꯗꯤ ꯑꯝꯇ ꯉꯀꯣ ꯑꯗꯒꯤꯗꯤ ꯀꯩꯅꯣ ꯇꯧꯕ ꯍꯥꯏꯇꯥꯔꯦ ꯉꯁꯥꯏꯒꯤ ꯑꯃ ꯑꯩꯅ ꯂꯨꯄꯥ ꯆꯥꯃꯔꯤ ꯄꯤꯔꯒ ꯑꯃꯨꯛ ꯂꯩꯔꯛꯄ ꯈꯣꯡꯎꯇꯣ
ꯅꯪꯅ ꯆꯠꯂ ꯂꯩꯗꯨ ꯍꯥꯏꯕꯗ꯭ꯔꯣ
ꯑꯗꯨꯗꯨꯅ ꯑꯃꯨꯛ ꯀꯥꯏꯅ ꯇꯧꯒꯦꯗ ꯈꯣꯡꯒ꯭ꯔꯥꯎꯒ ꯁꯦꯠꯂꯒ ꯇꯣꯡꯉꯀꯥꯟꯗ ꯀꯌꯥꯝ ꯐꯖꯩꯌꯦꯕ ꯈꯍꯥꯎ ꯁꯦꯠꯂꯒ ꯈꯥꯥꯎ ꯁꯦꯠꯂ ꯇꯣꯡꯕꯗ ꯌꯥꯝ ꯐꯖꯩꯌꯦꯕ ꯑꯗꯒꯤ ꯍꯧꯖꯤꯛ ꯑꯩꯅ ꯂꯨꯄꯥ ꯆꯅꯤ ꯌꯥꯡꯈꯩ ꯄꯤꯔꯒ ꯂꯩꯔꯛꯄ ꯈꯣꯡꯎꯇꯨꯅ ꯑꯃꯨꯛ ꯄꯥꯗꯤ ꯄꯥꯔꯒ ꯐꯅꯦꯛ ꯁꯦꯠꯄꯗ ꯌꯥꯝ ꯐꯖꯔꯝꯃꯦꯕ ꯉꯁꯥꯏꯒꯤ ꯐꯅꯦꯛ ꯑꯉꯥꯡꯕꯗꯨꯒ ꯄꯥꯕꯗ ꯀꯂꯔꯗꯣ ꯁꯤꯅꯦ ꯏꯕꯣ ꯃꯦꯠꯆꯤꯡꯁꯤꯗꯤ ꯌꯥꯝ ꯊꯤ ꯂꯩꯔꯝꯃꯦꯕꯣ ꯄꯟꯆꯥ
ꯃꯥꯅꯦ ꯑꯩꯈꯣꯏ ꯗ꯭ꯔꯦꯁꯄ ꯗ꯭ꯔꯦꯁ ꯁꯤꯠꯄꯗ ꯑꯁ ꯃꯥꯅꯦ ꯇꯣꯛꯄꯁꯦ ꯀꯛꯆꯕꯅꯤ ꯐꯖꯕꯅꯤ ꯍꯥꯏꯁꯦ ꯃꯥꯅ ꯗ꯭ꯔꯦꯁꯇꯨ ꯈꯜꯂꯒ ꯁꯦꯠꯄ ꯍꯩꯕꯩꯅꯦ ꯍꯥꯏꯕ ꯍꯥꯏꯗꯤ ꯁꯤ ꯁꯦꯠꯂꯗꯤ ꯁꯤ ꯈꯣꯡꯒꯥꯎꯖꯤ ꯁꯦꯠꯗꯤ ꯁꯤ ꯐꯨꯠ ꯂꯤꯠꯄ ꯁꯤ ꯈꯣꯡꯎꯨ ꯇꯣꯡꯕ
ꯑꯗꯩ ꯕꯦꯒꯁꯨ ꯕꯦꯒꯁꯨ ꯑꯩꯅ ꯁꯤ ꯇꯧꯔꯒꯗꯤ ꯁꯤ ꯕꯦꯒꯁꯤ ꯌꯥꯜꯂꯒꯗꯤ ꯄꯨꯔꯒ ꯐꯖꯩ ꯍꯥꯏꯕ ꯂꯩꯌꯦꯕ ꯑꯗꯨꯃꯥꯏꯅ ꯃꯦꯆꯤꯡ ꯆꯥꯟꯅꯕꯁꯦ ꯌꯥꯝ ꯃꯁꯤꯒꯤꯁꯨ ꯌꯥꯝ ꯃꯔꯨ ꯑꯣꯏꯌꯦꯕ ꯗ꯭ꯔꯦꯁꯤꯡ ꯁꯦꯠꯄ ꯃꯇꯝꯗ ꯏ ꯂꯩꯔꯤꯅꯦꯍꯦ ꯑꯩ ꯌꯨꯇꯨꯞꯇ ꯌꯥꯝ ꯌꯦꯡꯉꯦꯕ ꯑꯩꯗꯤ ꯌꯨꯇꯨꯞꯇꯅꯦ ꯐ꯭ꯔꯣꯛꯀ ꯁꯦꯠꯂꯗꯤ ꯀꯔꯝꯕ ꯈꯣꯡ ꯇꯣꯡꯉꯅꯤ ꯖꯤꯟꯁ ꯁꯦꯠꯂꯒꯅ ꯀꯔꯝꯕ ꯊꯗ ꯇꯣꯡꯒꯅꯤ ꯕꯨꯠ ꯁꯦꯠꯂꯒꯅ ꯐꯨꯔꯤꯠꯇꯅ ꯀꯔꯝꯃꯥꯏꯅ ꯇꯧꯅꯤ ꯍꯥꯏꯁꯦ ꯌꯨꯇꯨꯞ ꯌꯨꯇꯨꯞ ꯅꯠꯇ꯭ꯔꯁꯨ ꯑꯩꯈꯣꯏꯒꯤ ꯒꯨꯒꯜꯗꯣ
ꯍ ꯒꯣꯜꯗ ꯎꯝ ꯒꯣꯜꯗꯨꯣ
ꯊꯤꯔꯦꯗꯅ ꯑꯗꯒꯤ ꯁꯜꯋꯥꯔ ꯁꯦꯠꯂꯀꯥꯟꯗꯅ ꯑꯩꯈꯣꯏ ꯀꯔꯝꯕ ꯈꯣꯡꯎꯞꯀꯤ ꯏꯁꯇꯥꯏꯜ ꯇꯣꯡꯒꯜ ꯇꯣꯡꯒꯅꯤ ꯁꯨꯝꯕꯁꯦ ꯌꯥꯝ ꯂꯩꯌꯦꯕ ꯑꯗꯒꯤ ꯆꯥꯅ ꯆꯥꯅꯕꯁꯦ ꯑꯩꯈꯣꯏ ꯑꯩꯗꯤ ꯌꯥꯝ ꯀꯟꯅ ꯏꯁꯥꯒꯤ ꯑꯣꯏꯅꯗꯤ ꯈꯪꯖꯗꯦꯀꯣ ꯑꯗꯣ ꯑꯩꯈꯣꯏ ꯊꯣꯏꯗꯤ ꯌꯥꯝ ꯈꯪꯒꯜꯂꯦ ꯌꯥꯝꯅ ꯑꯗꯨꯝ ꯃꯣꯏꯗꯤ ꯃꯦꯆꯤꯡꯒꯨꯝꯕ ꯒꯨꯝ ꯈꯪꯅꯩꯕ ꯑꯩ ꯑꯗꯨꯅ ꯑꯩꯅ ꯄꯣꯠ ꯃꯇꯝꯗ ꯑꯩ ꯈꯛꯇꯅ ꯐꯖꯕꯁꯦ ꯈꯟꯕ ꯌꯥꯗꯦꯕ ꯑꯩ ꯑꯗꯨꯝ ꯃꯥꯒ ꯆꯠꯃꯤꯟꯅꯔꯦ ꯑꯩ ꯁꯤ ꯄꯛꯄꯔꯤꯡꯨꯅꯤ ꯁꯤꯅ ꯍꯦ ꯐꯒꯗ꯭ꯔꯥꯅ ꯈꯜꯂꯦ ꯑꯩꯒꯤ ꯑꯩꯒꯤ ꯁꯣꯏꯁꯇꯨꯅ ꯍꯦꯟꯅ ꯑꯩꯒꯤ ꯁꯣꯏꯁꯇꯨꯗꯤ ꯑꯩꯒꯤ ꯑꯄꯥꯝꯕꯅꯦꯕ ꯑꯗꯨꯒ ꯆꯥꯅꯕ ꯇꯣꯉꯥꯟꯥꯟꯕ ꯄꯣꯠ ꯑꯃ ꯁꯦꯠ ꯂꯩꯖꯕꯅꯦꯕ ꯁꯤ ꯁꯤꯒ ꯐꯤꯁꯤꯒ ꯇꯣꯡꯕꯗ ꯁꯤꯒ ꯆꯥꯅꯩ ꯍꯥꯏꯕꯁꯤꯗꯤ ꯀꯃꯟ ꯑꯣꯏꯅ ꯂꯩꯖꯗꯣꯏ ꯅꯠꯇ꯭ꯔꯥ ꯑꯗꯣ ꯑꯩꯅ ꯄꯥꯝꯕ ꯄꯥꯝꯗꯕ ꯍꯥꯏꯕꯗꯨꯅ ꯑꯗꯨꯅ ꯑꯩꯒꯤ ꯋꯥꯈꯜ ꯇꯥꯔꯦꯗꯅꯀꯣ ꯑꯗꯨ ꯃꯗꯋꯦ ꯑꯗꯨꯗꯨꯅ ꯃꯦꯆꯤꯟ ꯆꯥꯟꯅꯕꯗꯣ ꯌꯥꯝ ꯃꯔꯨ ꯑꯣꯏꯌꯦꯅ ꯈꯜꯂꯦꯕ ꯒ꯭ꯌꯥꯟ ꯇꯥꯕ꯭ꯔꯥ ꯑꯗꯨꯅꯤꯗ ꯑꯗꯨꯅ ꯑꯉꯥꯡ ꯄꯨꯡ ꯀꯌꯥꯅ ꯂꯧꯗꯣꯏꯅꯣ
ꯑ ꯍꯧꯖꯤꯛ ꯄꯨꯡ ꯕꯥꯔꯣ ꯃꯈꯥꯏ ꯃꯤꯅꯤꯠ ꯇꯔꯥ ꯃꯤꯅꯤꯠ ꯅꯤꯐꯨꯗ ꯆꯠꯂꯅꯤ ꯕꯥꯔꯣꯒ ꯃꯤꯅꯤꯠ ꯅꯤꯐꯨꯗ ꯂꯧ ꯆꯠꯇꯣꯏꯅꯤ
ꯑꯗꯣ ꯑꯩꯅ ꯍꯌꯦꯡꯁꯦ ꯀꯩꯒꯨꯝꯕ ꯆꯠ ꯍ ꯇ ꯇꯥꯔꯒꯗꯤ ꯉꯥꯏꯍꯥꯛꯇꯪ ꯀꯣꯏꯊꯣꯔꯛꯀꯦꯅ ꯈꯟꯕꯅꯦ ꯅꯪ ꯌꯨꯝꯗ ꯂꯩꯗꯣꯏꯇꯥꯔꯗꯤ ꯀꯩꯒꯨꯝꯕ ꯐꯨ ꯆꯠꯇꯩ ꯐꯨ ꯆꯠꯇ ꯇꯥꯔꯒꯗꯤ ꯁꯤꯅꯦ ꯂꯥꯛꯀꯦꯕ ꯃꯥ ꯊꯕꯛ ꯁꯪꯅꯤꯡꯕ ꯑꯣꯏꯇꯥꯔꯗꯤ ꯑꯥ ꯑꯣ ꯐꯔꯦꯁꯦ ꯀꯩꯅꯣ ꯇ ꯑ ꯊꯝꯃꯣ ꯑꯉꯥꯡ ꯂꯧꯗꯣꯏꯇꯥꯔꯗꯤ ꯊꯦꯡꯉꯅꯤ ꯑꯗꯣ ꯑꯩꯁꯨ ꯆꯥꯔꯖ ꯑꯝꯇ ꯇꯧꯁꯜꯂꯨꯈꯤꯒꯦ
ꯇꯧꯔ ꯇꯔ ꯊ ꯊ